ꯑ ꯇꯥꯏꯌꯦꯀꯣ꯫
ꯇꯥꯏꯌꯦ ꯀꯩꯗꯧꯔꯤꯅꯣ
ꯑ ꯍꯧꯖꯤꯛ ꯍꯧꯒꯠꯄꯗ ꯉꯥꯏꯔꯤꯌꯦꯗ꯫
ꯊꯦꯡꯉꯤ꯫
ꯎꯝ ꯊꯦꯡꯉꯦ꯫
ꯄꯨꯡ ꯀꯌꯥꯗ ꯇꯨꯝꯕꯒꯤꯅꯣ ꯉꯔꯥꯡ ꯊꯦꯡꯉꯤꯁꯤꯕꯣ꯫
ꯄꯨꯡ ꯀꯌꯥꯗ ꯄꯨꯡ꯫ ꯄꯨꯡ ꯇꯔꯥꯃꯥꯊꯣꯏ ꯑꯗꯨꯋꯥꯏꯗ ꯑꯣꯏꯔꯝꯅꯤ꯫
ꯑꯣ꯫ ꯅꯨꯡꯉꯥꯏꯔꯤꯕ ꯅꯠꯇ꯭ꯔꯣ꯫
ꯅꯨꯡꯉꯥꯏꯔꯤꯌꯦꯗ꯫
ꯅꯪꯗꯤ ꯉꯟ ꯇꯥ ꯍꯧꯒꯠꯄ ꯃꯥꯜꯂꯦꯀꯣ꯫
ꯑꯩꯁꯨ ꯍꯧꯖꯤꯛ ꯈꯤꯇ ꯉꯥꯏꯔꯤ ꯍꯧꯒꯠꯄ꯫
ꯎꯝ꯫
ꯊꯦꯡꯉꯤꯗ ꯑꯩꯁꯨ꯫
ꯍꯌꯦꯡ ꯑꯣꯏꯔꯗꯤ ꯊꯦꯡꯅ ꯍꯧꯒꯠꯄ ꯌꯥꯔꯔꯣꯏ꯫
ꯎꯝ ꯉꯁꯤꯗꯤ ꯅꯣꯡꯃꯥꯏꯖꯤꯡꯅꯤꯅ ꯊꯦꯡꯉ‌ꯦ ꯑꯩꯁꯨ꯫
ꯎꯝ ꯍꯌꯦꯡꯗꯤ ꯁ꯭ꯀꯨꯜ ꯍꯧꯈ꯭ꯔꯗꯤ꯫ ꯉꯟꯇꯥ ꯍꯧꯒꯠꯇ꯭ꯔꯗꯤ ꯑꯃꯨꯛꯀ ꯌꯥꯔꯔꯣꯏ꯫
ꯎꯝ꯫
ꯅꯪꯗꯤ ꯉꯥꯁ ꯁꯤ ꯈꯪꯗ‌ꯦꯗ ꯑꯗꯨꯝ꯫ ꯍꯣꯏ ꯆꯥꯛꯇꯣꯛꯔꯗꯤ ꯑꯩꯈꯣꯏꯗꯤ ꯆꯥꯛꯇꯣꯛꯔꯒ ꯎꯝ ꯆꯖꯔꯁ ꯈꯥꯟꯅꯦꯕꯀꯣ꯫
ꯑꯣ
ꯑꯗꯨ ꯂꯣꯏꯔꯗꯤ ꯑꯗꯨꯝ ꯈꯪꯗꯦꯗ ꯑꯗꯨꯝ ꯌꯨꯝꯗ ꯂꯩꯗꯣꯏ ꯃꯥꯜꯂꯦ꯫
ꯆꯥꯛꯇꯣꯛꯑꯒ ꯆꯥꯔꯖ ꯀꯥꯕꯁꯦ ꯅꯨꯡꯉꯥꯏꯕ꯭ꯔ
ꯅꯨꯡꯉꯥꯏꯗꯤ ꯅꯨꯡꯉꯥꯏꯌꯦ ꯑꯗꯨꯀ‌ꯣ ꯇꯨꯝꯗꯤ ꯇꯨꯝꯒꯟꯕꯅꯦ ꯗꯥꯏꯖꯦꯁ ꯁꯟ ꯃꯇꯝ ꯑꯣꯏꯕꯅꯤ꯫
ꯆꯥꯛ ꯆꯥꯊꯣꯛ ꯑꯒ ꯆꯠꯄꯥꯁꯤ ꯇꯨꯝꯅꯤꯡꯉꯥꯏ ꯇꯨꯝꯅꯤꯡꯒꯟꯕꯅꯤ꯫
ꯍꯣꯏ ꯑꯗꯨꯝ ꯐꯝꯕꯗꯨꯀꯣ ꯎꯏꯒꯦ ꯎꯏꯒꯦ꯫ ꯇꯧꯋꯦꯕ꯫
ꯎꯝ ꯇꯧꯕꯅꯤ꯫ ꯉꯔꯥꯡꯗꯤ ꯀꯥꯏ ꯀꯥꯏ ꯆꯠꯁ‌ꯦ ꯀꯔꯤ ꯊꯕꯛ ꯇꯧꯒꯦ
ꯉꯔꯥꯡꯁꯤꯗꯤ ꯀꯩꯝꯇ ꯇꯧꯗ꯭꯭ꯔꯤꯗ ꯑꯗꯨꯝ ꯌꯨꯝꯗ ꯂꯩꯔꯒ ꯀꯣ꯫ ꯌꯨꯝꯗꯤ ꯊꯕꯛ ꯏꯪꯈꯥꯡ ꯈꯔ ꯇꯧꯋꯦ ꯑꯗꯨꯝ꯫ ꯂꯩꯈ꯭ꯔꯦꯗꯪ ꯉꯔꯥꯡꯗꯤ ꯌꯨꯝꯗ꯫
ꯀꯩꯝꯇ ꯇꯧꯗ꯭ꯔꯦꯗ꯫ ꯑꯗꯣ ꯁꯣꯝꯗꯤ ꯍꯧꯖꯤꯛꯀꯥꯟ ꯀꯩꯀꯩ ꯇꯧꯔꯒ ꯑꯗꯨꯝ ꯂꯩꯕ꯭ꯔꯥ꯫
ꯑꯩꯗꯤ ꯀꯩꯁꯨ ꯇꯧꯗꯦ ꯑꯗꯨꯝ ꯌꯨꯝꯗ ꯂꯩꯌꯦ ꯁꯨꯝ ꯌꯨꯝꯗ꯫ ꯂꯩꯌꯦ꯫
ꯑꯣ ꯍꯣꯏ꯫
ꯉꯔꯥꯡ ꯅꯨꯡꯗꯥꯡ ꯅꯣꯡ ꯆꯨꯕ꯭ꯔꯣ ꯅꯣꯏꯔꯣꯝꯗ꯫
ꯍ ꯉꯔꯥꯡꯁꯦꯀꯣ ꯀꯟꯅ ꯆꯨꯕꯗꯤ ꯅꯠꯇꯦꯕ ꯈꯔ ꯈꯔ ꯈꯤꯇꯪ ꯈꯤꯇꯪ ꯆꯨꯕꯗꯣ
ꯎꯝ
ꯑꯗꯨꯃꯣꯏꯅ ꯇꯒꯋꯦ
ꯎꯝ ꯑꯩꯈꯣꯏꯔꯣꯝꯗꯁꯨ ꯁꯨꯃꯥꯏꯅ ꯇꯧꯕ ꯑꯗ ꯅꯣꯏꯔꯣꯝꯗ ꯆꯨꯕ꯭ꯔꯥ ꯆꯨꯗꯕ꯭ꯔꯥ ꯍꯥꯏꯕꯅꯤꯅ
ꯎꯝ ꯅꯣꯡ ꯀꯟꯅꯗꯤ ꯆꯨꯗꯦ ꯑꯗꯣ ꯈꯔ ꯈꯔ ꯀꯣ ꯑꯗꯨꯝ ꯆꯨꯍ
ꯌꯥꯝ ꯁꯥꯏꯀꯣꯗꯁꯦ
ꯑꯍ ꯍꯣꯏ ꯑꯌꯨꯛ ꯌꯥꯝ ꯇꯥꯛꯑꯁꯨ ꯍꯧꯒꯠꯂꯁꯨ ꯀꯣ
ꯎꯝ ꯎꯝ
ꯑꯣꯠ ꯆꯪꯅꯕꯅ ꯑꯌꯨꯛ ꯉꯟꯇꯥ ꯑꯗꯨꯝ ꯁꯥ ꯊꯣꯛꯇ꯭ꯔꯁꯨ
ꯑ ꯁꯥꯊꯇꯁ ꯎ ꯅꯣꯡ ꯃꯥꯉꯁꯨ ꯑꯣꯝ ꯆꯅꯦ ꯁꯃꯟꯅ
ꯑꯣ ꯑꯗꯨꯃꯥꯏꯅ ꯇꯧꯋꯦꯕ ꯅꯣꯏꯗꯤ ꯉꯁꯤ ꯀꯔꯤ ꯃꯊꯦꯜ ꯊꯣꯡꯉꯟꯒꯦ
ꯑꯩꯣꯏꯁꯤꯡꯦꯡ ꯑꯁꯤ ꯏꯔꯣꯟꯕ ꯇꯧꯁꯤꯔꯅ ꯇꯧꯔꯤꯌꯦ ꯊꯣꯡꯗ ꯊꯣꯡꯕ ꯍꯧꯗꯔꯤ
ꯎꯝ ꯍꯥꯎꯗꯤ ꯏꯔꯣꯝꯕꯁꯨ
ꯎꯝ ꯍꯧꯖꯤꯛ ꯆꯥꯡ ꯇꯥꯡ ꯊꯣꯡꯕ ꯍꯧꯔꯕꯣ
ꯎ ꯍꯥꯎꯗ꯭ꯔꯤ ꯑꯗ
ꯎꯝ ꯑꯣ
ꯃꯤ ꯌꯥꯝꯕꯅꯤꯅꯨꯀꯣ
ꯑꯣ
ꯉꯟ ꯆꯥꯃꯗꯥꯏꯗ ꯊꯣꯡꯗ꯭ꯔꯗꯤ ꯑꯃꯨꯛꯀ ꯏꯟꯈ꯭ꯔꯗꯤ ꯍꯥꯎꯍꯧꯗꯕꯗꯣꯀꯣ
ꯎꯝ ꯏꯉꯗꯤ ꯍꯥꯎꯗꯕꯅꯤꯅ ꯆꯥꯛ ꯟꯖꯥꯡꯁꯨ
ꯍꯣꯏ ꯇꯧꯋꯦꯀꯣ ꯑꯗꯨꯝ ꯊꯣꯡꯕ ꯂꯣꯏꯔꯒ ꯈꯔ ꯑꯗꯨꯝ ꯁꯥꯔꯤꯉꯩꯗ ꯆꯥꯕꯗꯣ ꯍꯥꯎꯔꯒ
ꯁꯥꯔꯤ ꯁꯥꯔꯤ ꯇꯧꯕꯗꯨꯅ ꯍꯥꯎꯕꯅꯦ
ꯎꯝ ꯍ ꯉꯒꯟꯇꯥ ꯍꯧꯒꯠꯀꯦ ꯍꯥꯏꯔꯗꯤ ꯑꯗꯨꯝ ꯊꯦꯡ ꯊꯦꯡꯉꯦ ꯉꯝꯗꯦ ꯉꯟꯇꯥ ꯍꯧꯒꯠꯄꯁꯨ
ꯅꯣꯏꯁꯨ ꯒꯣꯜ ꯌꯦꯡꯕꯅꯤꯔꯣ
ꯎꯝ ꯑꯩꯗꯤ ꯕꯣꯜꯗꯤ ꯌꯦꯡꯗꯦꯗ
ꯎꯝ
ꯕꯣꯕꯨꯗꯤ ꯌꯦꯡꯗꯦ
ꯄꯥꯟꯗꯄ ꯃꯒꯦ ꯎꯝ ꯌꯥꯝ ꯌꯦꯡꯉꯗꯅ
ꯕꯣꯜꯁꯦ ꯑꯗꯨꯝ ꯌꯦꯡꯗꯦꯅ ꯑꯗꯨꯝ ꯍꯣꯏ ꯌꯥꯝ ꯄꯥꯝꯕꯗꯤꯀꯣ ꯇꯧꯗꯦ ꯑꯗꯨꯝ ꯑꯩ ꯑꯩꯒꯤ ꯑꯩꯒꯤ ꯏꯁꯆꯥꯒꯤ ꯏꯟꯇꯔꯦꯁ ꯇꯣꯉꯥꯟꯕꯗꯨꯀꯣ
ꯎꯝꯝ
ꯁꯤꯐꯥꯎꯗꯤ ꯑꯗꯨꯝ ꯊꯣꯏꯗ꯭ꯔꯦꯗ ꯍꯨꯠ
ꯁꯥꯃꯟꯗꯨꯅ ꯇꯧꯐꯝ ꯂꯧꯐꯝ ꯈꯪꯗꯦꯗ ꯏꯔꯨꯕꯤꯔꯁꯨ ꯆꯞ ꯃꯥꯟꯅꯏ ꯆꯧꯗ꯭ꯔꯁꯨ ꯆꯞ ꯃꯥꯟꯅꯦ
ꯑꯗꯨꯅꯦ ꯍꯧꯖꯤꯛꯀꯥꯟꯗꯤꯀꯣ ꯎꯝ ꯇꯨꯝꯃꯝꯗꯥꯏꯗ ꯒꯨꯝꯕ ꯗꯨꯀꯣ
ꯑꯥ
ꯏꯔꯨꯕꯤꯗꯗꯤ ꯌꯥꯗ꯭ꯔꯕꯅꯦ ꯑꯗꯣ ꯊꯕꯛ ꯆꯠꯊꯣꯛ ꯑꯝꯗꯥꯏꯗ ꯀꯣ ꯑꯗꯨꯃꯥꯏꯅ ꯏꯔꯨꯗ꯭ꯔꯗꯤ ꯌꯥꯗ꯭ꯔꯕꯅꯦ
ꯐꯔ‌ꯦ ꯐꯔ‌ꯦ ꯍꯨꯃꯥꯡ ꯁꯧꯕꯖꯤꯅ
ꯑꯩꯗꯤ ꯁꯝꯃꯔ ꯑ ꯍꯧꯖꯤꯛ ꯑꯗꯨꯝ ꯁꯥꯕꯅꯤꯅꯀꯣ ꯇꯨꯝꯃꯝꯗꯥꯏꯗ ꯑꯗꯨꯝ ꯏꯨꯔꯒ ꯇꯨꯝꯕꯗꯣ
ꯎꯝ
ꯇꯨꯝꯃꯝ ꯇꯨꯝꯃꯝꯗꯥꯏꯗꯤ ꯏꯔꯨꯕꯤꯗ꯭ꯔꯦꯗꯅ ꯇꯨꯝꯕꯗ ꯁꯨꯡꯌꯥ ꯌꯥꯗꯦ
ꯑ ꯍꯧꯖꯤꯛ ꯀꯥꯟ ꯑꯁ ꯁꯥꯕꯅ ꯂꯣꯏꯔꯦ
ꯎꯝ ꯎꯝ
ꯍꯧꯖꯤꯛꯀꯥꯟꯁꯦ ꯅꯣꯡꯁꯨ ꯌꯥꯝ ꯋꯥꯠꯂꯦ ꯑꯩꯈꯣꯏ ꯁ꯭ꯋꯥꯏꯗ
ꯎꯝ ꯅꯣꯡꯇꯨꯒꯤ ꯍꯟꯗꯛꯁꯦ ꯀꯔꯤ ꯍꯥꯏꯔꯣ ꯈꯪꯗꯦ ꯅꯣꯡꯖꯨ ꯊꯥ ꯃꯇꯝ ꯑꯣꯁꯨ ꯆꯧꯗ ꯅꯍꯦꯟꯗꯁꯦ
ꯍꯣꯏ ꯑꯗꯨ ꯏꯁꯤꯡꯁꯦ ꯌꯥꯝ ꯋꯥꯠꯂꯛꯈ꯭ꯔꯦ
ꯎꯝ ꯏꯁꯤꯡ ꯋꯥꯏꯑꯦ ꯑꯩꯈꯣꯏꯁꯨ ꯁꯦꯡ ꯋꯥ
ꯅꯣꯡ ꯈꯔ ꯈꯔ ꯑꯃꯨꯛ ꯆꯨꯔꯗꯤ ꯐꯥꯗꯣꯏꯕ
ꯔꯣꯝꯗꯗꯤ ꯂꯧ ꯁꯨꯗꯕ꯭ꯔꯣ
ꯑ ꯑꯩꯈꯣꯏ ꯈꯨꯜ ꯈꯨꯜꯈ‌ꯣꯏꯔ‌ꯣꯝꯗꯗꯤ ꯀꯣ ꯑꯗꯨꯝ ꯁꯨꯋꯦꯕꯀꯣ ꯑꯩꯈꯣꯏꯅ ꯁ꯭ꯋꯥꯏꯗ ꯗ ꯑꯗꯨꯝ ꯂꯥꯏꯔꯤꯛ ꯇꯧꯅꯕ ꯑꯗꯨꯝ ꯌꯨꯝꯗ ꯂꯩꯇꯕꯀꯣ
ꯍꯣꯏ
ꯑꯗꯨꯒꯤ ꯌꯨꯝꯗꯒꯤ ꯌꯨꯝꯗꯗꯤ ꯑꯗꯨꯝ ꯇꯧꯋꯦ ꯑꯩꯈꯣꯏꯁꯨ ꯆꯠꯂꯗꯤꯀꯣ
ꯂꯣꯏ ꯂ ꯌꯨꯝ
ꯎꯝ ꯑꯩꯈꯣꯏ ꯀ ꯀꯩ ꯍꯥꯏꯕ
ꯂꯧꯗꯣ ꯌꯨꯝ ꯂꯣꯝꯗ ꯂꯣꯏꯅꯥ ꯈ꯭ꯔꯕ꯭ꯔꯥ ꯍꯥꯏꯕ ꯂꯧ ꯂꯤꯡꯕ ꯀꯥꯏꯗꯣ ꯂꯣꯏꯅꯈ꯭ꯔꯕꯣ ꯍꯥꯏꯕ ꯎꯝ
ꯄꯠꯀꯤ ꯂꯧꯗꯣ ꯇꯧꯗꯕ ꯆꯤꯡꯒꯤꯀꯣ ꯑꯦꯟꯁꯥꯡ ꯅꯥꯄꯤꯒꯤ ꯇꯧꯕ ꯍꯣꯏ ꯍꯣꯏ ꯍꯣꯏ ꯑꯗꯨꯃꯥꯏꯅ ꯇꯧꯕ ꯍꯥꯏꯗꯤ ꯇꯝꯄꯥꯛꯀꯤ ꯂꯧ ꯇꯧꯕꯗꯨꯗꯤ ꯑꯩꯈꯣꯏꯗꯤ ꯃꯤ ꯌꯥꯝꯅ ꯅꯤꯅꯨꯀꯣ ꯑ ꯇꯝꯄꯥꯛꯀꯤ ꯂꯧꯒꯨꯝꯕ ꯇꯧꯔꯒꯗꯤ ꯏꯃꯨꯡꯒꯤ ꯃꯤ ꯑꯃ ꯑꯗꯨꯝ ꯂꯧ ꯆꯠꯇ꯭ꯔꯗꯤ ꯌꯥꯗꯦꯗꯅ ꯈꯣꯏꯕ ꯑꯗꯣ ꯑꯩꯈꯣꯏꯗꯤ ꯃꯤꯗꯣ ꯌꯥꯝꯗꯕꯅꯤꯅ ꯃꯤꯗꯣ ꯀꯥꯏꯊꯣꯛꯅꯕ ꯂꯩꯇ꯭ꯔꯦꯕ
ꯎꯝ
ꯁꯨꯔ ꯔꯣꯏꯕ ꯌꯨꯝꯗꯗꯤ ꯑꯩꯈꯣꯏ ꯏꯃꯥ ꯕꯕꯥ ꯑꯩꯈꯣꯏ ꯈꯛꯇ ꯂꯩꯕꯅꯤꯅꯀꯣ
ꯑꯥ ꯑꯥ
ꯑꯩꯈꯣꯏꯗꯤ ꯎ ꯆꯤꯡꯒꯤ ꯑꯦꯟꯁꯥꯡ ꯅꯥꯄꯤꯒꯨꯝꯕꯗꯣ ꯑꯗꯨꯒꯨꯝꯕꯗꯣ ꯑꯣꯏꯅ ꯊꯥꯔꯦꯕ
ꯑꯗꯨꯅ ꯐꯥꯏꯗ ꯑꯣꯏꯅ ꯑꯣꯏꯅ
ꯀꯨꯏꯔꯦ ꯌꯨꯝ ꯆꯠ ꯑꯗꯨꯕꯨꯁꯨ ꯍꯧꯖꯤꯛꯁꯦ ꯆꯨꯖꯥꯛꯒꯨꯝꯕ ꯊꯕꯤꯒꯨꯝꯕ ꯊꯣꯛꯄ ꯃꯇꯝꯅꯦꯕ
ꯎꯝ
ꯆꯤꯂꯧꯗꯤ ꯀꯨꯝꯕ ꯅꯨꯡꯉꯥꯏꯕ ꯃꯇꯝꯅꯦꯕ ꯍꯧꯖꯤꯛꯁꯦ
ꯑꯥ ꯍꯥꯎꯕꯅꯤꯅꯁꯤꯡꯒꯤꯤꯟꯒꯤ ꯆꯤꯟꯖꯥꯛꯀ ꯊꯥꯕꯤꯔꯒ
ꯂꯧ ꯍꯧꯖꯤꯛ ꯃꯇꯝꯅꯤ ꯅꯥꯄꯤ ꯅꯣꯡ ꯆꯨꯕꯅꯤꯅ ꯊꯕꯤ ꯃꯆꯥ ꯃꯆꯥ ꯍꯧꯕꯗꯣ ꯁꯦꯡꯕ ꯆꯠꯄ ꯃꯇꯝꯗꯀꯣ ꯗꯕꯤ ꯆꯥ ꯃꯆꯥꯗꯣ ꯆꯥꯔꯦ ꯆꯨꯖꯥꯛꯀꯗꯣ ꯑ ꯂꯧ ꯂꯧꯒꯦ ꯂꯧꯗ ꯌꯨꯝ ꯃꯆꯥ ꯃꯆꯥ ꯁꯦꯝꯕꯗꯣ ꯑꯗꯨꯗ ꯐꯝꯨꯔꯒ ꯍꯣꯏ ꯍꯣꯏ ꯂꯧꯁꯤꯅ ꯀꯝ꯭ꯔꯒ ꯃꯩ ꯃꯅꯥꯛꯇꯀꯣ
ꯎꯝ
ꯅꯣꯡ ꯆꯨꯔꯦ ꯍꯥꯏꯅ ꯆꯨꯖꯥꯛꯒꯨꯝꯕꯗ ꯂꯣꯁꯤꯜꯂꯒ ꯆꯥꯕꯗꯣ
ꯅꯨꯡꯉꯥꯏꯕꯅꯤꯅꯦ
ꯑꯗ ꯅꯨꯡꯁꯤꯠ ꯌꯥꯝ ꯏꯪꯕ ꯅꯨꯡꯁꯤꯠꯁꯦ ꯑꯃꯨꯛꯀ ꯂꯥꯛꯑꯒꯦ ꯀꯅꯤ ꯅꯨꯡꯁꯥ ꯁꯥꯕ ꯅꯨꯃꯤꯠꯒꯨꯝꯕꯗꯗꯤꯀꯣ
ꯑꯥ ꯅꯨꯡꯉꯥꯏ
ꯑꯩꯈꯣꯏꯁꯦ ꯆꯠꯂꯒ ꯃꯍꯥꯎꯗꯣ ꯈꯪꯈ꯭ꯔꯕꯅꯤꯅ ꯀꯣ ꯑꯗꯨꯝ ꯅꯤꯡꯁꯤꯡꯉꯦ ꯁꯨꯆꯠ ꯆꯠꯇꯕ ꯑꯣꯏꯔꯝꯃꯗꯤꯀꯣ ꯈꯪꯂꯔꯣꯏꯗꯕꯗꯣ ꯑꯗꯨꯝ ꯆꯠꯂꯒ ꯅꯨꯡꯉꯥꯏꯕꯒꯤ ꯃꯍꯥꯎꯗꯣ ꯈꯪꯈ꯭ꯔꯕꯅꯤꯅ
ꯎꯝꯝ ꯆꯤꯡꯒꯤ ꯊꯕꯤꯗꯣ ꯍꯥꯎꯕꯅꯤꯅꯦ ꯀꯩꯅꯣ ꯊꯣꯠꯂꯒꯀꯣ
ꯍꯣꯏ ꯍꯣꯏ ꯈꯔ ꯎꯝ ꯃꯁꯥꯒꯤ ꯊꯨꯝꯕ ꯃꯍꯥꯎꯁꯨ ꯈꯔ ꯌꯥꯎꯋꯦꯀꯣ
ꯍꯣꯏ ꯎꯝ ꯍꯥꯎꯕꯅꯤ
ꯇꯧꯋꯦ ꯑꯩꯈꯣꯏꯒꯤ ꯊꯕꯤ ꯑꯩꯈꯣꯏꯒꯤ ꯊꯕꯤꯗꯨꯁꯨ ꯑꯗꯨꯃꯥꯏꯅ ꯇꯧꯋꯦꯕꯀꯣ ꯑꯗꯨ ꯑꯩꯈꯣꯏ ꯎꯝ ꯑꯗꯨꯝ ꯑꯩꯈꯣꯏꯒꯤ ꯀꯀꯥ ꯑꯩꯈꯣꯏ ꯏꯅꯦ ꯑꯩꯈꯣꯏ ꯑꯗꯨꯝ ꯃꯍꯥꯎ ꯈꯪꯕꯁꯤꯡꯗꯣ ꯑꯗꯨꯈꯅ ꯎꯝ ꯃꯣꯏꯁꯨ ꯊꯥꯅꯕ ꯄꯤꯌꯣ ꯑꯗꯨꯝ ꯍꯥꯏꯕꯅꯦꯕ
ꯎꯝ
ꯑꯗꯣ ꯑꯩꯈꯣꯏꯒꯤ ꯃꯆꯧꯕꯤ ꯈꯣꯏꯗꯣ ꯊꯥꯏꯌꯦ ꯍꯥꯏꯌꯦꯕ ꯑꯗꯣ ꯃꯣꯏꯒꯤꯗꯤ ꯑꯩꯈꯣꯏꯒꯤ ꯑꯩꯈꯣꯏꯒꯨꯝꯅ ꯌꯧꯗꯦ ꯍꯥꯏꯌꯦꯕ ꯑꯩꯈꯣꯏ ꯃꯤꯁꯤꯡꯅ ꯍꯥꯏꯅꯕꯗꯣ ꯂꯩꯕꯥꯛꯕ ꯗꯥꯛ ꯀꯣ
ꯎꯝ
ꯑꯣ ꯑꯗꯨꯅ ꯆꯠꯄ ꯃꯥꯜꯂꯦ ꯑꯗꯨꯃꯥꯏꯅ ꯍꯥꯏꯌꯦꯕ
ꯑꯥ
ꯑꯗꯨ ꯈꯛꯇꯅꯦ ꯐꯥꯕꯗꯣ ꯍꯥꯎꯕꯗꯣ ꯑꯇꯣꯞꯄꯨꯗꯤ ꯈꯦꯠꯅꯗꯦ
ꯆꯗ ꯅꯞ ꯅꯞ ꯂꯥꯎꯕꯗꯣ ꯑꯗꯨꯗꯤ ꯇꯥꯅꯤꯡ ꯊꯕ
ꯍꯣꯏ ꯎꯝ ꯍꯦꯛ ꯍꯦꯛꯇꯣꯛꯂꯒ ꯆꯥꯕꯗꯣ ꯃꯨꯟꯍꯜꯂꯒꯀꯣ ꯑꯗꯨꯅ ꯍꯦꯟꯅ ꯃꯍꯥꯎꯗꯣ ꯌꯥꯧꯋꯦꯀꯣ ꯈꯔꯣꯡ ꯍꯣꯏ ꯅꯣꯡꯃ ꯅꯣꯡꯅꯤ ꯑꯗꯨꯝ ꯊꯝꯕꯗꯣ ꯃꯍꯥꯎ ꯈꯨꯔꯃꯥꯡ
ꯑꯗꯣ ꯃ
ꯎꯝ ꯆꯤꯡꯒꯤ ꯂꯧ ꯀꯥꯕ ꯃꯇꯝꯗ ꯎꯝ ꯑꯗꯨꯝ ꯌꯥꯝ ꯋꯥ ꯅ ꯋꯥꯅ ꯁꯨꯔꯁꯨ ꯍꯧꯖꯤꯛ ꯃꯍꯩ
ꯎꯝ ꯃꯍꯩ ꯂꯕꯨ ꯃꯗꯥꯥꯡ ꯅꯨꯡꯉꯥꯏ ꯃꯤ ꯀꯅꯤ ꯎ ꯑ ꯀꯦꯄ ꯃꯝꯗꯦ ꯅꯥꯏ
ꯎꯝ ꯑꯩꯈꯣꯏ ꯏꯃꯥ ꯕꯕꯥꯈꯣꯏꯁꯨ ꯑꯗꯨꯃꯥꯏꯅ ꯇꯧꯝꯅꯤ ꯍꯥꯏꯗꯤ ꯃꯆꯥꯁꯤꯡꯕꯨ ꯋꯥꯅ ꯋꯥꯅꯀꯣ
ꯎꯝ
ꯆꯥꯎꯈꯠꯂꯒ ꯑꯗꯨꯝ ꯍꯌꯦꯡꯈꯩ ꯃꯤ ꯑꯣꯏꯔꯀꯥꯟꯗ ꯃꯣꯏ ꯑꯗꯨꯒꯤ ꯌꯥꯝ ꯍꯔꯥꯎꯔꯝꯂꯤꯕ
ꯍꯔꯥꯎꯔꯝꯒꯅꯦꯕ ꯑꯗ ꯑꯣꯏꯕ ꯉꯝꯗꯕ ꯑꯩꯈꯣꯏꯅ
ꯑꯩꯈꯣꯏꯅꯁꯨ ꯍꯕꯅꯦ
ꯀꯣꯏꯅꯤ ꯁꯣꯏꯕ
ꯎ ꯃꯣꯏꯅꯗꯤ ꯑꯁꯨꯛ ꯋꯥꯅ ꯊꯧꯔꯒ
ꯃꯍꯩ ꯂꯣꯛꯄ ꯃꯇꯝꯗ ꯑꯩꯈꯣꯏꯅ ꯂꯣꯛꯍꯧꯕ ꯉꯝꯗꯕ
ꯑꯁ ꯑꯩꯗꯤꯀꯣ ꯑꯉꯥꯡ ꯃꯇꯝꯗꯣ ꯆꯩꯁꯨ ꯌꯥꯝ ꯆꯥꯕꯅꯦ
ꯎꯝ
ꯈꯔꯁꯨ ꯂꯝꯍꯦꯟꯕꯅꯤꯅꯀꯣ ꯑꯗꯨꯝ ꯆꯥꯕꯗ ꯆꯩꯗꯤ ꯑꯗꯨꯝ ꯆꯥꯏ ꯌꯨꯝꯗꯕꯨꯗꯤ ꯁ꯭ꯀꯨꯜꯒꯨꯝꯕꯗꯨꯗꯤ ꯄꯥꯛ ꯆꯥꯗꯕ ꯀꯣ ꯑꯗꯣ ꯌꯨꯝꯗꯤ ꯑꯁ ꯆꯥꯕꯗꯀꯣ ꯆꯥꯕꯗꯀꯣ ꯁꯤꯁꯤꯀꯣ ꯑꯗꯨ ꯑꯣꯏꯔꯁꯨ ꯆꯍꯤ ꯎꯕꯗ ꯑꯗꯨꯝ ꯀꯤꯌꯦ
ꯎꯝ ꯃꯣꯏꯁꯨꯦ ꯌꯥꯝ ꯇꯥꯔꯤꯗ ꯌꯨꯝꯗ
ꯑꯁ ꯅꯗꯤ ꯀꯣ ꯆꯥꯕꯅꯤ ꯑꯁ ꯍꯧꯖꯤꯛꯀꯤ ꯑꯉꯥꯡꯁꯤꯕꯨ ꯑꯗꯨꯃꯥꯏꯅ ꯐꯨꯕꯤꯔꯗꯤ ꯌꯨꯝꯗꯒꯤ ꯆꯦꯟꯗꯣꯏꯕ ꯃꯥꯜꯂꯦ
ꯆꯦꯟꯗꯣꯏꯅꯦ ꯑꯁꯤꯒꯤ ꯑꯉꯥꯡꯁꯤꯡꯒ ꯃꯅꯥ ꯑꯗꯨꯔꯦ ꯏꯗ
ꯍꯣꯏ ꯑꯩꯈꯣꯏꯗꯤ ꯐꯖꯅꯗꯤ ꯆꯥꯔꯛꯄꯅꯦꯀꯣ ꯍꯣ
ꯎꯝ